ꯀꯩꯗꯧꯔꯤꯅꯣꯅ ꯑꯃꯨꯛ ꯀꯥꯁꯤꯅ ꯍꯟꯖꯤꯟ ꯍꯟꯖꯤꯟꯅ ꯍꯥꯏꯅꯤ
ꯑꯦꯗꯧꯔꯤꯅꯣ ꯍꯥꯏꯕꯗꯤ ꯀꯩꯅꯣ
ꯀꯩꯗꯧꯔꯤꯅꯣ
ꯐꯣꯟꯁꯦ ꯇꯠꯂꯁꯨ ꯅꯪꯗꯤ ꯀꯩꯅꯣ ꯇꯧꯋꯤꯗ ꯇꯦꯛꯁꯁꯨ ꯐꯠ ꯐꯠ ꯇꯧꯗꯦ ꯀꯣꯜꯁꯨ ꯐꯠ ꯐꯠ ꯇꯧꯗꯦ
ꯑꯗꯨꯗꯤ ꯃꯨꯛꯀꯥ ꯍꯥꯡꯅꯔꯒꯥ ꯇꯥꯎꯅꯤꯅ
ꯃꯗꯨ ꯑꯣꯏꯁꯨ ꯅꯪ ꯇꯥꯞꯄꯦꯗ ꯁꯦꯀꯦꯟ ꯑꯍꯨꯝ ꯃꯔꯤꯗ ꯇꯧꯕ ꯌꯥꯕꯗꯣ ꯅꯪꯗꯤ ꯃꯤꯅꯤꯠ ꯑꯃ ꯑꯅꯤ ꯆꯪꯉꯦ
ꯑꯗꯨ ꯃꯤꯉꯣꯟꯗ ꯍꯥꯟꯅ ꯃꯤꯅꯁꯨ ꯇꯧꯅꯤꯡꯒꯦꯔꯥ ꯇꯧꯅꯤꯡꯔꯣꯏꯗ꯭ꯔꯥꯁꯨ ꯈꯪꯗꯕꯅꯤꯅ ꯑꯃꯨꯛꯀꯥ ꯍꯪꯕ ꯇꯥꯏꯅꯀꯣ
ꯅꯠꯇ꯭ꯔꯣ
ꯎꯝ ꯅꯠꯇꯦ ꯎꯝ
ꯑꯩꯅ ꯍꯥꯏꯕꯁꯤ ꯆꯨꯝꯕ ꯋꯥꯅꯤꯅꯦ
ꯆꯨꯝꯗꯦꯗ ꯍꯣꯏꯅ ꯆꯨꯝꯕ꯭ꯔꯣ ꯑꯗꯨꯕꯣ
ꯆꯨꯝꯕꯅꯤ ꯁꯤꯡꯕ ꯋꯥꯅꯤ
ꯅꯪ ꯈꯥꯖꯤꯡ ꯆꯥꯕ꯭ꯔꯣ
ꯈꯥꯖꯤꯡ ꯍꯣꯏ ꯆꯥꯏꯌꯦ
ꯍꯥꯎꯕ꯭ꯔꯥ
ꯎꯝ ꯈꯪꯗꯦ ꯐꯤꯐꯇꯤ ꯐꯤꯐꯇꯤ
ꯌꯦꯟꯁꯥ ꯆꯥꯒꯦꯔꯥ ꯈꯖꯤꯡ ꯆꯥꯒꯦꯔꯥ
ꯌꯦꯟꯁꯥ
ꯈꯖꯤꯡ
ꯈꯥꯖꯤꯡ ꯈꯥꯖꯤꯡ ꯀꯔꯤ
ꯑꯣꯛꯁꯥꯒ ꯈꯥꯖꯤꯡꯗꯤ ꯀꯔꯝꯕ ꯆꯥꯒ꯭ꯦꯔꯣ
ꯈꯥꯖꯤꯡ
ꯁꯟꯁꯥꯒ ꯇꯥꯎꯕ
ꯁꯟꯁꯥ
ꯍꯝ ꯌꯥꯏ
ꯌꯥꯕꯅꯦ ꯑꯩꯒꯤ ꯆꯣꯏꯁꯅꯤ ꯍꯥꯠꯇ꯭ꯔꯣ ꯀꯔꯤꯒꯤꯔꯥ
ꯇꯟ ꯆꯥꯔꯝꯃꯅꯤꯍꯦ
ꯃꯤ ꯁꯨꯃꯥꯏꯅ ꯇꯥꯎꯕ ꯂꯩꯕ ꯃꯥꯜꯂꯤꯅꯦ
ꯂꯩꯕꯅꯤꯅꯦ ꯑꯦꯂꯔꯖꯤꯁꯦ
ꯑꯥ ꯊꯥꯔꯣꯏ ꯆꯕ꯭ꯔꯥ
ꯊꯔꯣꯏ ꯆꯥꯏ ꯀꯩꯅꯣ ꯀꯩꯅꯣꯁꯨ ꯆꯥꯏ ꯀꯔꯤꯕ ꯍꯧꯖꯤꯛ ꯋꯥꯏꯈꯨꯁꯨ ꯆꯥꯏ ꯂꯣꯏ ꯆꯥꯏꯗ
ꯀꯔꯤ ꯍꯥꯏꯕ
ꯊꯔꯣꯏꯁꯨ ꯆꯥꯏ ꯋꯥꯏꯈꯨꯁꯨ ꯆꯥꯏꯕ ꯀ꯭ꯔꯦꯞ ꯀ꯭ꯔꯦꯞ
ꯋꯥꯏꯈꯨ ꯑꯣ ꯑꯣ ꯑꯣ ꯑꯣ ꯀ꯭ꯔꯦꯞꯇꯣ ꯋꯥꯏꯈꯨ ꯀꯥꯎꯕ꯭ꯔꯥ
ꯍꯣꯏ
ꯉꯁꯤ ꯈꯛꯇ ꯈꯪꯉꯦꯅꯦ ꯑꯩꯗꯤ
ꯅꯪꯗꯤ ꯀꯥꯏꯀꯨꯅꯤꯅ ꯈꯜꯂ ꯂꯩꯕ꯭ꯔꯣ
ꯈꯪꯗꯦ ꯃꯝ ꯉꯁꯤ ꯈꯛꯇ ꯇꯥꯛꯌꯦ ꯃꯃꯤꯡꯁꯨ
ꯑꯠꯁꯥ ꯅꯪꯁꯨ ꯄꯪꯉꯦꯍꯦ
ꯍꯣꯏ
ꯍꯥꯏꯕꯗꯤ ꯅꯣꯏꯅꯗ ꯄꯪꯕ ꯅꯠꯇꯦꯀꯣ ꯅꯪꯁꯦ ꯈꯔ ꯈꯔ ꯆꯝꯕꯗ ꯄꯪꯉꯦꯕꯅꯤꯗ
ꯑꯩ ꯎꯝ ꯑꯝ ꯑꯁꯤꯗ ꯂꯥꯛꯄꯗꯒꯤ ꯃꯩꯇꯩ ꯂꯣꯟ ꯑꯣ ꯑꯁꯤꯒꯤ ꯂꯣꯟꯅꯦ ꯉꯥꯡꯕ ꯍꯩꯒꯅꯤ ꯉꯥꯡꯕ ꯍꯩꯌꯦ
ꯍꯕꯅꯦꯕ
ꯎꯝ ꯑꯩꯅ ꯏꯃꯥꯟꯅꯕꯤ ꯍꯣꯏꯗ ꯂꯩꯃꯤꯟꯅꯕꯒꯤ ꯑꯗꯨꯝ ꯅꯪꯕ ꯍꯥꯏꯔꯛꯄ
ꯑꯠ ꯉꯥꯡꯒꯗꯕꯅꯤ ꯀꯩꯅꯣ ꯂꯣꯟꯁꯤꯡꯗꯤ ꯇꯝꯒꯗꯕꯅꯦ
ꯏꯝꯐꯥꯜ ꯂꯩꯕ ꯃꯇꯝꯗꯗꯤ ꯑꯩ ꯉꯥꯡꯕ ꯍꯩꯇꯦ ꯃꯩꯇꯩꯇꯩꯗꯣ
ꯑꯦ ꯑꯩꯗꯤ ꯃ ꯆꯂꯣꯗꯤ ꯈꯪꯉꯗꯤ ꯀꯣꯏꯔꯦꯗ ꯍꯥꯕꯨꯣ ꯑꯩꯈꯣꯏꯒꯤ ꯃꯩꯇꯩꯂꯣꯟꯁꯦ ꯃꯣꯏ ꯃꯩꯇꯩ ꯌꯨꯝꯅꯗꯤ ꯉꯥꯡꯕ ꯌꯥꯔꯔꯣꯏ
ꯎꯝ
ꯑꯗꯨꯝ ꯏꯁꯇꯥꯜ ꯑꯃꯗ ꯆꯠꯈ꯭ꯔꯦ ꯌꯥꯝ ꯆꯝꯐꯨꯠ ꯇꯥꯏꯞꯇ
ꯑ ꯌꯥꯝꯅꯈꯣꯏꯑꯦ ꯍꯥꯏꯝꯅꯦ ꯑꯩꯒꯤ ꯉꯥꯡꯕꯁꯨ
ꯈꯣꯏꯗꯦꯗ ꯅꯪꯒꯤ ꯑꯗꯨꯝ ꯌꯥꯏꯅ
ꯍꯩꯔ ꯂꯩꯔꯤ ꯀꯗꯥꯏꯗ ꯈꯣꯏꯈ꯭ꯔꯕ꯭ꯔꯥ ꯈꯪꯗ꯭ꯔꯦ
ꯑꯗꯨꯕꯨ ꯈꯣꯏꯕꯕꯨꯗꯤ ꯌꯣꯛ ꯑꯦ ꯍꯣꯏ ꯃꯣꯏꯅ ꯇꯥꯕꯗꯗꯤ ꯈꯣꯏꯔꯝꯕ ꯌꯥꯏ ꯑꯗꯨꯕꯨ ꯑꯩꯈꯣꯏꯅ ꯇꯥꯕꯗꯤ ꯈꯣꯏꯗꯦꯗ
ꯎꯝ ꯍꯪꯗꯦꯗ
ꯀꯣꯏꯣ
ꯍꯥ
ꯃꯩꯇꯩ ꯅꯨꯄꯥ ꯀꯣꯏꯅꯤꯡꯕ꯭ꯔꯣ ꯃꯩꯇꯩꯉꯣꯟꯗ ꯂꯨꯍꯣꯡꯅꯤꯡꯕ꯭ꯔꯣ
ꯂꯨꯍꯣꯡꯗꯎꯔꯦ ꯂꯣꯏꯅꯃꯛꯇ ꯆꯍꯤ ꯑꯃ ꯑꯃ
ꯎꯝ ꯑꯗꯨꯒ ꯑꯗꯨ ꯑꯗꯨꯒ ꯂꯥꯁꯇ ꯑꯩꯉꯣꯟꯗ ꯂꯥꯛꯀꯦꯕ
ꯅꯪꯔꯤ ꯀꯔꯤ ꯇ꯭ꯔꯥꯏꯕ꯭ꯔꯥꯀꯣ ꯍꯩꯗꯦ ꯑꯗꯨꯁꯨ ꯍꯪꯒꯥꯝ
ꯅꯩ ꯍꯥꯏꯈ꯭ꯔꯕꯅꯤ ꯑꯍꯨꯝꯔꯛ ꯅꯪ ꯊꯥꯏꯗ꯭ꯔꯤ ꯍꯥꯏꯕ ꯁꯥꯔꯤꯌꯦ ꯅꯪ
ꯍ ꯏ ꯗꯦ ꯉꯁꯥꯏꯅ ꯃꯨꯀꯇ ꯁ ꯀꯦ ꯍꯥꯏꯅ ꯑꯗꯨ ꯑꯩꯅꯗꯤ ꯈꯔ ꯃꯥꯟ ꯈ꯭ꯔ ꯗꯤ ꯈꯜꯂꯦ ꯏꯃꯥꯟꯅꯕꯤ ꯑꯃ ꯊꯥꯡꯒꯜ ꯅꯨꯄꯥ ꯀꯣꯏꯔꯝꯕ ꯅꯨꯄꯤ ꯏ ꯃꯥꯥ ꯂꯩꯕꯅꯦ ꯍꯧꯖꯤ ꯑꯥꯎ ꯅꯨꯡꯁꯤꯔꯝꯕ
ꯅꯨꯡꯁꯤꯅꯔꯝꯃ ꯈꯪꯅꯔꯝꯃꯒꯣ
ꯑꯧ ꯍꯧꯖꯤꯛꯇꯤ ꯌꯥꯗ꯭ꯔꯦ ꯀꯥꯢꯅꯈ꯭ꯔꯦ
ꯑꯁ ꯋꯥꯔꯤꯔꯗ ꯑꯗꯨꯗꯤ ꯅꯣꯏꯁꯦ ꯇꯔꯥꯃꯉꯥ ꯂꯩꯔꯝꯅꯤꯗ
ꯍꯪꯗꯦꯗ ꯑꯩꯗꯤ
ꯎꯝ
ꯑꯩꯗꯤ ꯑꯗꯨ ꯅꯨꯄꯤꯅ ꯀꯣꯏꯕ ꯀꯣꯏꯌꯦ ꯃꯄꯟꯅꯤ ꯀꯣꯏꯅꯕ ꯃꯇꯝꯗꯒꯤ ꯊꯥꯡꯒꯥꯜ ꯂꯩ ꯍꯥꯏꯕꯁꯨ ꯊꯥꯡꯤꯅꯤ
ꯌꯥꯝꯗꯕꯅꯤꯗ ꯅꯣꯏ ꯅꯣꯏꯒꯨꯝꯅꯗꯦ ꯅꯣꯏ ꯖꯥꯇꯤ ꯌꯦꯡꯉꯗꯤ ꯅꯣꯏꯒꯤ ꯇꯦꯟ ꯄꯥꯔꯁꯦꯟꯒꯨꯝꯕ ꯑꯣꯏꯔꯝꯒꯅꯤ
ꯎꯝ ꯑꯗꯨꯣ ꯁꯦꯅꯥꯄꯇꯤꯔꯣꯝ ꯈꯛꯇ ꯂꯩꯕ꯭ꯔꯥ
ꯁꯦꯅꯥꯄꯇꯤ ꯀꯥꯡꯕꯨꯣꯛꯄꯤ
ꯑꯣ
ꯎ
ꯍꯧꯖꯤꯛ ꯀꯥꯡꯄꯣꯛꯄꯤꯒꯨꯝꯕꯗꯗꯤ ꯂꯩꯕ ꯌꯥꯕ꯭ꯔꯥ ꯅꯣꯏꯁꯨ ꯀꯨꯀꯤꯒꯤ ꯃꯅꯥꯛꯇ ꯑ ꯁꯤꯒꯨꯝꯕ ꯋꯥ ꯍꯥꯏꯅꯣ ꯍꯥꯏ ꯁꯣꯔꯤ
ꯃꯍꯥꯛꯕꯤ ꯌꯥꯏꯌꯦ ꯍꯥꯏꯕꯤ ꯌꯥꯏ ꯍꯥꯏꯕꯗꯤ ꯑꯗꯨꯝ ꯁ ꯑꯃꯗ ꯍꯥꯏꯕ ꯌꯥꯏ ꯍꯥꯏꯕ ꯑꯗꯨꯝ ꯐꯤꯂꯝꯃꯗꯤ ꯁꯥꯕ ꯌꯥꯔꯣꯏ ꯑꯗꯨꯝ
ꯎꯝꯝ
ꯑꯩꯁꯨ ꯗꯤꯁꯇ꯭ꯔꯤꯛꯇꯤ ꯀꯃꯣꯄꯤ ꯆꯤꯡꯉꯤꯗ ꯑꯗꯨ ꯍꯦꯟꯅꯅꯥ ꯀꯥꯡꯄꯣꯛꯄꯤꯁꯨ ꯆꯥꯎꯕꯅꯦ ꯑꯗꯨꯝ ꯆꯤꯡꯉꯦꯅꯤ
ꯎꯝ
ꯀꯥꯡꯄꯣꯛꯄꯤꯒꯤ ꯃꯔꯛꯇ ꯑꯩꯈꯣꯏꯒꯤ ꯖꯥꯇꯤꯒꯤ ꯈꯨꯟ ꯑꯅꯤ ꯂꯩ
ꯑꯣ
ꯃꯣꯏꯁꯨ ꯕ꯭ꯂꯣꯀꯦꯠ ꯇꯧꯕꯗ ꯌꯥꯎꯔꯦ ꯌꯥꯎꯔꯦꯕꯗꯤ ꯆꯠꯊꯣꯛ ꯆꯠꯁꯤꯟ ꯇꯧꯕꯗ ꯃꯣꯏꯁꯨ ꯑꯦꯐꯦꯛ ꯄꯣꯠ ꯆꯩ ꯁꯨꯗꯕꯗꯣ
ꯑꯣ
ꯃꯥꯢ ꯇꯧꯕꯅꯦ
ꯈꯪꯗ꯭ꯔꯦꯗ ꯏꯔꯥꯡꯁꯤꯅ ꯌꯥꯗ꯭ꯔꯦ ꯍꯧꯖꯤꯛ ꯀꯥꯟꯗꯤ
ꯑꯗꯨꯅꯤ ꯍꯥꯏꯕ ꯉꯝꯗ꯭ꯔꯦ ꯅꯣꯏ ꯄꯦꯔꯦꯟꯁꯇꯤ ꯀꯔꯤ ꯇꯧꯔꯤꯕ꯭ꯔꯣ
ꯀꯔꯤꯁꯨ ꯇꯧꯗꯦ ꯑꯗꯨꯝ ꯂꯩꯌꯦ
ꯕꯤꯖꯤꯅꯦꯁ ꯇꯧꯕ꯭ꯔꯣ
ꯕꯤꯖꯤꯅꯦꯁ ꯇꯧꯗꯦ ꯀꯔꯤꯁꯨ ꯇꯧꯗꯦ
ꯀꯃꯥꯏꯅ ꯅꯪꯕꯨ ꯌꯣꯛꯂꯤꯕ
ꯃꯦꯖꯤꯛ ꯇꯒꯤ ꯌꯣꯛꯄꯅꯦ
ꯁꯤꯒꯤꯅꯤ ꯋꯥꯔꯤ ꯁꯥꯕ ꯅꯨꯉꯥꯏꯇꯦ ꯍꯥꯏꯕꯗꯣ
ꯍ ꯁꯅꯥꯕ ꯅꯨꯡꯉꯥꯌꯣꯗ ꯃꯄꯥꯟꯗ ꯂꯩꯕ ꯌꯦꯡꯉꯣ ꯃꯣꯏ ꯍꯣꯏ ꯃꯣꯏꯗ ꯍꯉꯣ ꯑꯩꯗꯤ ꯆꯅꯤꯡꯗꯦꯗ ꯌꯦꯟꯆꯥꯥ ꯆ ꯁꯤꯔ ꯅ ꯂꯍꯪꯕ
ꯑꯣꯈꯦ
ꯌꯦꯟꯁꯥꯗꯤ ꯗꯦꯂꯤ ꯂꯩꯕ ꯃꯇꯝꯗ ꯆꯥꯃꯟꯈ꯭ꯔꯕꯒꯤ ꯆꯥꯅꯤꯡꯗ꯭ꯔꯦꯕ ꯍꯧꯖꯤꯛꯇꯤ
ꯎꯝ ꯍꯣꯏꯕ ꯌꯥꯏ
ꯌꯦꯟꯖꯥꯡ ꯑꯍꯥꯎꯕ ꯆꯥꯈꯕꯤꯒꯤ ꯆꯥꯅꯤꯗ꯭ꯔꯦ
ꯑꯣꯀꯦ ꯌꯦꯟꯁꯥꯒꯤ ꯁꯒꯨꯜ ꯆꯥꯕ꯭ꯔꯣ
ꯁꯒꯨꯟꯗꯤ ꯀꯔꯤꯔ
ꯁ꯭ꯀꯤꯟ
ꯆꯥꯗꯦ
ꯑꯗꯨ ꯌꯦꯟ ꯅꯣꯡꯉꯣꯟꯗ ꯁꯒꯨꯜ ꯂꯧꯊꯣꯛꯄ꯭ꯔꯣ
ꯍꯥ
ꯌꯦꯟ ꯊꯣꯡꯕꯗ ꯊꯧꯔ ꯆꯥꯕ꯭ꯔꯣ
ꯂꯧꯊꯣꯛꯑꯒ ꯑꯩꯈꯣꯏꯗꯅꯤꯅꯦ ꯁꯤꯗꯗꯤꯅꯦ ꯌꯦꯟꯁꯥ ꯂꯥꯎꯕ ꯃꯇꯝꯗ ꯃꯥꯒꯤ ꯁꯀꯨꯟ ꯍꯥꯏꯕ ꯏꯁꯀꯤꯟꯗꯣ ꯂꯧꯊꯣꯛꯑꯒ ꯄꯤꯌꯦ
ꯑꯆꯥꯥ
ꯃꯣꯏꯗꯤ ꯃꯣꯏꯒꯤ ꯐꯦꯗꯔꯒ ꯄꯨꯟꯅ ꯂꯧꯊꯣꯛꯃꯤꯟꯈ꯭ꯔꯅꯤ ꯏꯁꯀꯤꯟꯒ
ꯎꯝ
ꯈꯪꯗꯦꯗ ꯆꯥꯔꯁꯨ ꯆꯥꯅꯤꯡꯗꯦꯗ ꯑꯩ
ꯑꯣꯈꯦ
ꯅꯪꯗꯤ ꯅꯆꯤꯟ ꯅꯅꯥꯑꯣ ꯀꯌꯥꯂ ꯏꯕ꯭ꯔꯣ
ꯎꯝ ꯑꯩꯈꯣꯏ ꯃꯤ ꯑꯍꯨꯝ ꯂꯩꯌꯦ ꯑꯗꯣ ꯏꯆꯦꯗꯤ ꯂꯨꯍꯣꯡꯈ꯭ꯔꯦ ꯑꯌꯥꯝꯕ ꯂꯩꯔꯤ
ꯑꯣꯟꯅꯅ ꯂ ꯑꯁꯔ
ꯑꯣ ꯏꯅꯥꯎꯎꯄꯥ ꯑꯍꯨꯝ ꯂꯩꯔꯤ
ꯅꯆꯤꯟ ꯊꯤꯕ꯭ꯔꯣ ꯁꯦꯡꯕ꯭ꯔꯣ
ꯂꯥꯁꯅꯤ ꯍꯥꯏꯔꯗꯤ ꯅꯪ ꯀ ꯇꯧꯒꯦꯕ
ꯃꯤꯁꯨ ꯀꯥꯎꯗꯦꯗ ꯆꯨꯝꯅ ꯍꯪꯕꯅꯤꯗ
ꯀ꯭ꯂꯥꯁꯅꯤ ꯍꯥꯏꯔꯗꯤ ꯃ ꯎꯁꯤꯠꯇꯕꯁꯦ ꯇꯧꯔꯛꯇꯕ ꯃꯥꯂꯦ ꯅꯪꯗꯤ
ꯀꯃꯥꯏꯅ ꯇꯧꯒꯦꯔꯣ
ꯑꯣ ꯅꯪꯗꯤ ꯂꯥꯁ꯭ꯔꯥ ꯑꯁꯤꯅꯤꯅꯦ
ꯑꯩꯅ ꯋꯥ ꯉꯥꯡꯕꯗ ꯔꯁꯤ ꯂꯩꯕ ꯍꯥꯏꯩꯕꯒꯤꯀꯣ ꯒ꯭ꯌꯥꯟ ꯇꯥꯕꯤꯌꯣꯀꯣ
ꯇꯥꯅꯤꯡꯗ꯭ꯔꯦ ꯌꯦꯟ ꯇꯥꯔꯣꯏꯒ
ꯀꯗꯕꯤ ꯑꯣꯅꯅꯨꯡꯁꯤꯅ
ꯀꯦꯞꯁꯤ ꯀꯣ ꯈꯦꯞꯁꯤ ꯆꯥꯅꯤꯡꯕꯣ ꯅꯪꯕꯣ
ꯀꯦ ꯑꯦꯐ ꯁꯤ ꯍꯣꯏ ꯀꯦ ꯑꯦꯐ ꯁꯤꯗꯒꯤ ꯃꯣꯃꯣꯅ ꯍꯦꯟꯅ ꯍꯥꯎꯋꯦ ꯃꯣꯃꯣꯁ ꯃꯣꯃꯣ ꯎꯅ ꯅ ꯍꯋꯦꯗꯥꯏꯗꯤ ꯄꯤꯖꯒ ꯀꯦ ꯁꯤꯗꯒꯤ ꯀꯅ ꯍꯥꯎ
ꯄꯤꯖꯥꯁꯨ ꯆꯥꯅꯤꯡꯕꯔꯣ ꯅꯡꯁꯦ
ꯎꯝ ꯁꯤꯗꯗꯤ ꯕꯦꯁꯀꯤ ꯉꯥꯛꯇ ꯆꯥꯕꯒꯤ ꯁꯥꯏꯠ ꯀꯣꯔꯅ ꯒꯤꯒꯣ ꯐꯤꯖꯥ ꯌꯥꯝ ꯍꯥꯎ ꯄꯣꯛꯗꯤ ꯄꯤꯖꯥ ꯗꯤ ꯍꯥꯎꯗ ꯁꯅꯤꯗꯦ
ꯄꯤꯖꯥ ꯑꯃꯗꯤ ꯆꯥꯕ ꯀꯥꯟꯗ ꯀꯔꯤ ꯍꯥꯏꯖꯔꯦ ꯐꯥꯔꯁ ꯇꯥꯏꯝ ꯆꯥꯔꯖ ꯍꯗꯧꯅꯤꯗ ꯑꯗꯨꯝ ꯀꯩꯅꯣ ꯇꯧꯅꯤ
ꯑꯩꯗꯤ ꯍꯥꯎꯏꯗ ꯑꯗꯨꯝ ꯑꯩ ꯁꯤ ꯇꯧꯒꯗꯣꯕꯗꯤ ꯅꯪꯉꯣꯟꯗ ꯀꯩꯅꯣꯝ ꯑꯃ ꯊꯥꯒꯦ ꯑꯩ ꯀꯣꯏꯁꯟ ꯍꯪꯒꯦ ꯅꯉꯣꯟꯗ ꯑꯗꯨꯗ ꯍꯥꯏꯕꯤꯌꯨ ꯀꯣ
ꯑꯣ
ꯌꯥꯝꯟ ꯄꯥꯗꯕꯈ꯭ꯔꯗꯌꯦꯕ ꯇ
ꯄꯂꯃꯥ ꯂꯑꯦꯅꯦ
ꯍꯥꯥ
ꯏꯃꯥꯒꯤ ꯀꯣ ꯂꯥꯛꯑꯔꯝꯃꯦꯕ
ꯍꯧꯖꯤꯛ ꯀꯌꯥ ꯁꯨꯔꯕ꯭ꯔꯥ ꯑꯗꯨꯝ ꯍꯥ
ꯑꯥ
ꯌꯥꯔꯦꯅꯦ ꯑꯗꯨꯗꯤ ꯄꯥꯏꯈꯠꯂꯣ
ꯄꯈ ꯂꯒꯦ ꯀꯣ
ꯑꯧ ꯑꯧ
ꯍꯣꯏ ꯍꯣꯏ ꯆ ꯍꯣꯔꯦꯟꯥ ꯅꯠꯇ꯭ꯔꯒ ꯑꯗꯨꯝ ꯂꯣꯏꯁꯤꯜꯂꯁꯦ ꯑꯩ ꯈꯔ ꯂꯩꯔꯒ ꯀꯣꯜ ꯕꯦꯛ ꯇꯧꯔꯒꯦ
ꯑꯥꯎ ꯑꯧ
ꯀꯨꯏꯗ꯭ꯔꯦꯗꯅ
ꯎ
ꯊꯥꯎ ꯉꯧꯕꯗ ꯊꯥꯎꯗꯣ ꯁꯥꯔꯅꯤꯕ
ꯊꯃꯦ